ꯇꯥꯏꯌꯦ
ꯀꯩꯗꯧꯔꯤꯅꯣ
ꯍꯧꯖꯤꯛ ꯏꯔꯣꯏꯨꯔꯒ ꯐꯝꯅ ꯂꯌꯦ
ꯑꯥꯁ ꯅꯪꯤꯒ꯭ꯔꯥꯎꯟ ꯕꯦꯛꯒ꯭ꯔꯥꯎꯟ ꯁꯦ ꯈꯔ ꯑꯦꯗꯖꯁ ꯇꯧꯕꯤꯌꯣ ꯅꯨꯡꯁꯤꯅ
ꯌꯥꯗꯕ꯭ꯔꯣ ꯑꯩꯒꯤ ꯈꯣꯟ ꯇꯥꯗꯕ꯭ꯔꯣ
ꯈꯔ ꯂꯥꯏꯌꯦꯕ ꯃꯥꯜꯂꯤꯅꯦ ꯅꯪꯒꯤꯁꯦ
ꯐꯦꯟꯒꯤꯅꯦ ꯐꯦꯟꯒꯤꯅꯦ ꯃꯈꯣꯟꯗꯣ ꯑ
ꯃꯤꯒꯤ ꯃꯤꯒꯤ ꯃꯈꯣꯟꯁꯦ ꯈꯔ ꯇꯥꯏꯌꯦꯕ
ꯑꯣ
ꯑꯗꯨꯒꯤ ꯅꯪ ꯈꯔ ꯀꯟꯅ ꯉꯥꯡꯉꯨ
ꯍꯣꯏ ꯍꯣꯏ ꯗ꯭ꯔꯃꯥ ꯌꯦꯡꯕꯁꯨ ꯂꯩꯌꯦ ꯑꯗꯨꯒꯤꯅꯦ ꯁꯤꯗ ꯂ
ꯌꯦꯦꯝ ꯁꯅꯕ ꯂꯣꯏꯔꯕ꯭ꯔꯣ
ꯂꯖꯕꯤꯑꯦ ꯑꯗꯨ ꯄꯣ ꯂꯖꯑꯦ
ꯑꯁ ꯅꯪꯁꯤꯁꯨ ꯕꯦꯔꯥꯅꯤꯍꯦ ꯁꯠ ꯁꯠ ꯂꯣꯏꯁꯤꯂꯨ
ꯀ꯭ꯔꯤꯌꯥꯦꯕ
ꯁꯠ ꯁꯠ ꯂꯣꯏꯁꯤꯜꯂꯣ ꯅꯪꯁꯨ ꯁꯤꯗ ꯇꯥꯎꯑꯣꯅꯦ
ꯇꯧꯑꯣ ꯍꯥꯏꯕꯤꯅꯣ
ꯁꯨꯃꯥꯏꯅ ꯇꯥꯎꯒꯅꯦ ꯑꯩꯈꯣꯏ ꯇꯥꯎꯕꯒꯨꯝꯅ ꯍꯧꯖꯤꯛ
ꯑꯩꯒꯤ ꯏꯃꯥꯟꯅꯕ ꯂꯩꯅꯦ ꯏꯃꯥꯟꯅꯕꯤ ꯏꯃꯥꯟꯅꯕꯤ ꯂꯩꯇꯕꯒꯤꯅꯦ
ꯑꯣ ꯑꯩ ꯍꯣꯔꯦꯟ ꯊꯥꯔꯛꯑꯒꯦꯀꯣ ꯑꯗꯨꯗꯤ ꯎꯝ
ꯍꯣꯏ ꯃꯈꯣꯏꯗꯤ ꯀꯔꯤ ꯍꯥꯏꯗꯅ ꯇꯣꯛꯇꯤꯐ ꯑꯣꯏꯕ꯭ꯔꯥ
ꯑꯥ ꯀꯔꯤ
ꯋꯥ ꯉꯥꯡꯕꯗꯣ ꯋꯥ ꯌꯥꯝꯕ꯭ꯔꯥ ꯍꯥꯏꯕ ꯃꯈꯣꯏꯗꯣ
ꯍꯣꯏ ꯑꯗꯨꯝ ꯉꯥꯡꯗꯤ ꯉꯥꯡꯕꯤꯕꯅꯦ ꯃꯣꯏꯗꯣ
ꯑꯥ ꯑꯥ ꯑꯗꯨꯃꯥꯏꯅ ꯑꯣꯏꯔꯗꯤ ꯌꯥꯏ ꯑꯗꯨ ꯑꯩ ꯑꯩꯗꯤ ꯋꯥ ꯐꯖꯥꯅ ꯀꯔꯤ ꯍꯥꯏꯗꯅꯣ ꯌꯥꯝ ꯉꯥꯡꯗꯕꯒꯤꯀꯣ ꯀꯣ ꯇꯧꯕ ꯍꯥꯏꯕꯗꯣ ꯅꯨꯡꯉꯥꯏꯔꯔꯣꯏꯕ ꯑꯗꯨ ꯑꯣꯏꯔꯗꯤ
ꯍꯣꯏ ꯍꯣꯏ ꯑꯩ ꯃꯣꯏꯗꯁꯨꯕꯨ ꯍꯥꯡꯒꯦꯀꯣ ꯑꯗꯨꯒꯤ ꯑꯗꯨ ꯐꯥꯔꯁꯇꯗꯤ ꯃꯤ ꯂꯣꯏꯅꯃꯛꯅꯤꯗ ꯁꯨꯃꯥꯏꯅ ꯇꯥꯎꯕ ꯈ꯭ꯔꯋꯥꯁꯦ ꯉꯥꯡꯅꯤꯉꯥꯏ ꯂꯩꯇꯕꯗꯣ ꯃꯣꯏꯁꯨ ꯑꯩꯈꯣꯏꯁꯨ ꯆꯞ ꯃꯥꯟꯅꯩ ꯑꯗꯨꯗꯤ ꯑꯗꯨꯗꯤ ꯑꯣꯏꯗꯤ ꯃꯣꯕꯥꯏꯜ ꯂꯤꯖꯦꯟꯅ ꯅꯪꯅ ꯁꯥꯟꯅꯔꯒ ꯂꯩꯔꯤꯁꯦ ꯍꯥꯥ ꯐꯔꯤ ꯍꯕ ꯍꯜꯂꯣ ꯍꯜꯂꯣ